ꯇꯥꯕꯔꯣ
ꯇꯥꯔꯦ ꯇꯥꯔꯦ
ꯑꯗꯣ ꯑꯩꯈꯣꯏꯒꯤ ꯀꯩꯅꯣꯗꯣ ꯁꯤꯅꯤꯌꯔ ꯍꯥꯏꯁꯦ ꯅꯥꯏꯟꯇꯤꯟ ꯅꯥꯏꯟꯇꯤ ꯁꯚꯦꯟ ꯅꯥꯏꯟꯇꯤꯟ ꯅꯥꯏꯟꯇꯤ ꯑꯩꯠ ꯑꯇꯣꯞꯄꯗ ꯂꯣꯏꯅ ꯖꯦꯟꯖꯤꯅꯦꯕ ꯑꯩꯒ ꯕꯦꯠꯁ ꯃꯥꯟꯅꯕ
ꯎꯝ
ꯀꯩꯅꯣꯗꯣ ꯍꯜꯂꯣ ꯇꯥꯗ꯭ꯔꯣ
ꯇꯥꯔꯦ ꯇꯥꯔꯦ ꯅꯪ ꯑꯃꯨꯛ ꯑꯃꯨꯛ ꯇꯨꯃꯤꯟ ꯂꯩꯒꯤꯕꯩꯅꯦ
ꯑꯩ ꯉꯁꯥꯏꯗꯩ ꯂꯦꯞꯇꯕꯤ ꯉꯥꯡꯉꯤꯁꯤꯕꯣ
ꯑꯩ ꯅꯦꯠꯋꯥꯔꯛꯅ ꯑꯣꯏꯔꯝꯃꯅꯤ ꯑꯗꯨꯗꯤ
ꯑꯩ ꯀꯩꯀꯩ ꯍꯥꯏꯈꯔꯒꯦ ꯇꯥꯍꯧꯔꯕꯣ ꯅꯪ
ꯖꯦꯟꯖꯤ
ꯍꯣꯏ ꯍꯣ ꯍꯣꯏ ꯑꯗꯥꯏꯅ ꯖꯦꯟꯖꯤ ꯉꯥꯛꯇ ꯑꯣꯏꯈꯤꯕꯗꯨꯅ ꯅꯨꯡꯉꯥꯏꯔꯦꯗꯅ ꯗ꯭ꯔꯣ ꯗ꯭ꯔꯣ ꯗ꯭ꯔꯣꯁꯨ ꯂꯣꯏ ꯇꯧꯅꯔꯦ ꯑꯗꯨꯒ ꯑꯩꯈꯣꯏꯒꯤꯗꯤ
ꯖꯦꯟꯖꯤ ꯉꯥꯛ ꯑꯣꯏꯍꯧꯗꯦ
ꯑꯗꯥꯏꯅ ꯑꯣꯏꯕꯅ ꯅꯨꯡꯉꯥꯏꯔꯦꯕ
ꯑꯗꯨꯅꯦ
ꯈ꯭ꯋꯥꯏꯗꯒꯤ ꯂꯤꯔꯕꯗ ꯅꯥꯏꯟꯇꯤꯟ ꯅꯥꯏꯟꯇꯤ ꯁꯚꯦꯟꯒꯥꯏꯁꯤꯗꯤ ꯑꯗꯨꯝ ꯇꯤꯟꯅꯩꯗꯅ ꯑꯗꯨꯝ
ꯏꯃꯥ ꯏꯕꯦꯝꯃ ꯑꯩꯈꯣꯏꯒꯤꯗꯤ ꯌꯥꯝ ꯊꯤꯅ ꯈꯦꯠꯅꯍꯧꯋꯦ
ꯑꯗꯨꯗꯤ ꯆꯍꯤ ꯑꯍꯨꯝ ꯃꯔꯤ ꯈꯛꯇꯅꯤꯗꯅ ꯍꯜꯂꯤꯁꯦ ꯑꯈꯣꯏꯗꯒꯤ
ꯎꯝ
ꯑꯗꯨꯒ ꯌꯥꯝ ꯀꯟꯅ ꯂꯤꯈꯠꯄꯁꯨ ꯑꯣꯏꯍꯧꯗꯦꯕ ꯑꯗꯨꯒ ꯀꯩꯅꯣ ꯃꯦꯅꯦꯖꯔꯗꯨ ꯕꯨꯗꯤ ꯍꯟꯅꯨꯕ ꯑꯣꯏꯌꯦꯕ ꯍꯟꯅꯨꯕ ꯍꯥꯏꯗꯤ ꯊꯥꯔꯇꯤꯁ ꯑꯗꯨꯃꯥꯏꯅꯒꯤ ꯂꯦꯠ ꯇ꯭ꯋꯦꯟꯇꯤꯁ ꯄꯨꯔꯥ ꯂꯦꯠ ꯇ꯭ꯋꯦꯟꯇꯤꯁ ꯑꯗꯨꯃꯥꯏꯅ ꯑꯣꯏꯍꯧꯋꯦꯕ ꯑꯗꯨꯝ ꯈꯛꯇꯅꯦꯕ ꯑꯗꯨꯗꯨꯒ ꯒꯦ ꯑꯅꯤ ꯑꯃ ꯑꯃꯁꯨ ꯌꯥꯎꯔꯦ ꯑꯩꯒ ꯑꯃꯗꯤ ꯌꯥꯝ ꯊꯤ ꯀꯂꯣꯁ ꯑꯣꯏꯔꯦ ꯑꯃꯗꯣ ꯃꯥꯅ ꯇꯤꯟꯅꯔꯛꯄꯗꯒꯤ ꯑꯩꯒ ꯑꯗꯨꯝ ꯀꯂꯣꯁ ꯑꯣꯏꯔꯦ ꯑꯗꯥꯏ ꯇꯧꯔꯒ ꯃꯤꯗꯨꯁꯨ ꯇꯨꯋꯦꯜꯐ ꯃꯨꯛꯇꯪ ꯑꯣꯏꯔꯝꯅꯤꯕ ꯑꯩꯈꯣꯏꯒꯤꯗꯣ ꯑꯗꯨꯗꯨꯅ ꯕ꯭ꯔꯦꯛ ꯕ꯭ꯔꯦꯛ ꯇꯥꯏꯃꯤꯡꯗ ꯈꯛꯇꯅꯦꯕ ꯄꯨꯟꯗꯣꯏꯁꯤꯁꯨ ꯑꯗꯒꯤ ꯀꯩꯅꯣꯗ ꯋꯥꯁꯔꯨꯝ ꯊꯣꯛꯄꯗꯁꯨ ꯑꯗꯨꯝ ꯀꯧꯅꯔꯒ ꯑꯗꯨꯝ ꯋꯥꯊꯤ ꯁꯨꯟꯅꯔꯒ ꯂꯩꯌꯦꯕ ꯑꯗꯥꯏ ꯇꯧꯔꯒ ꯅꯨꯡꯉꯥꯏ꯫ ꯆꯥꯕꯗꯨꯖꯨ ꯄꯨꯂꯕ ꯆꯥꯃꯤꯟꯅꯩꯌꯦ ꯑꯩꯈꯣꯏ ꯕꯦꯠ ꯇꯥꯏꯝꯗꯨꯗ꯫ ꯑ ꯎꯝ ꯑꯗꯨꯃꯥꯏꯇꯧꯔꯅꯤ ꯑꯩꯗꯤ ꯆꯥꯛ ꯆꯥꯔ ꯑꯣꯏꯅ ꯆꯠꯀꯦꯅ ꯈꯜꯂꯤꯅꯤ꯫ ꯑ ꯕꯔꯦꯛ ꯇꯥꯏꯃꯤꯡ ꯂꯩꯖꯔꯝꯖꯥꯔꯣꯏ ꯅꯪ ꯑꯣ ꯂꯩꯕꯨ ꯂꯩꯔꯝꯒ ꯕ꯭ꯔꯦꯛ ꯇꯥꯏꯃꯤꯡꯗꯣ ꯑꯗꯨꯗꯣ ꯂꯩꯕꯨꯗꯤ ꯂꯩꯔꯝꯅꯤ ꯑꯗꯨ ꯑꯣꯏꯇꯥꯔꯖꯨ ꯃꯣꯏ ꯃꯣꯏ ꯆꯥꯃꯤꯟꯅꯕ ꯈꯣꯠꯃꯤꯟꯅꯕ ꯑꯗꯒꯤ ꯃꯈꯥ ꯀꯨꯝꯃ ꯆꯥꯕ ꯂꯩꯔ ꯆꯥꯕ ꯈꯣꯠꯄ ꯇꯧꯖꯔꯝ ꯖꯅꯤ꯫ ꯑꯍꯥꯟꯕꯗꯤ ꯑꯗꯨꯅ ꯇꯤꯐꯤꯟꯗꯨꯕꯨꯗꯤ ꯄꯨꯔꯨꯔꯅꯣ ꯇꯤꯐꯤꯟ ꯄꯨꯅꯩ ꯈꯣꯠꯅꯩꯗꯣ ꯈꯪꯗꯝꯅꯤꯅ꯫ ꯃꯣꯏꯅ ꯍꯥꯏꯔꯛ ꯍꯥꯏꯔꯛꯇ꯭ꯔꯗꯤ ꯄꯩꯁꯥ ꯑꯣꯏꯅ ꯄꯨꯔꯣ ꯆꯥꯛ ꯂꯥꯝꯃꯛꯑꯗꯤ ꯑꯗꯨꯅ ꯆꯥꯛ ꯑꯗꯨꯗꯤ ꯆꯥꯔ ꯆꯠꯂꯦ ꯈꯔꯗ ꯑꯣꯏꯔꯁꯨ꯫ ꯑꯍꯥꯟꯕꯅꯤꯅ ꯈꯪꯗꯦꯗꯅ ꯏꯝꯐꯥꯟ ꯆꯠ ꯆꯥꯛꯇꯣ ꯆꯥꯔ ꯆꯠꯂꯨ꯫
ꯑꯗꯨꯅꯦ ꯈꯜꯂꯤꯁꯦ ꯑꯩꯁꯨ꯫
ꯑꯗꯥꯏꯇꯧꯋꯤ ꯑꯗꯥꯏꯇꯧꯋꯤ
ꯑꯩ ꯌꯥꯝ ꯇꯜꯂꯤꯗ ꯈꯪꯗꯦꯗ꯫
ꯈꯪꯗꯦꯗ꯫
ꯌꯥꯝ ꯇꯜꯂꯤꯗ ꯌꯥꯝ ꯇꯜꯂꯤꯗ ꯑꯩ ꯌꯥꯝ ꯇꯜꯂꯤꯗ꯫ ꯀꯅꯥ ꯇꯜꯂꯣꯏꯗꯣꯏꯅꯣ ꯍꯥꯏꯕ ꯑꯗꯨꯒꯨꯝꯕ ꯀꯔꯤ ꯍꯥꯏꯅꯤ꯫ ꯑꯁ ꯈꯪꯗꯦꯗꯥ꯫
ꯄꯨꯔꯥ ꯑꯉꯥꯡ ꯃꯆꯥ ꯇꯥꯛꯇꯣꯏꯅꯦ ꯀ꯭ꯂꯥꯁ ꯑꯃ ꯁꯨꯃꯥꯏ ꯇꯥꯛꯇꯣꯏꯅꯦ꯫ ꯍꯥꯏꯔꯗꯤ ꯐꯕ ꯑꯗꯨꯗ ꯇꯥꯛꯂꯛꯇꯣꯏꯖꯦ ꯑꯩꯈꯣꯏꯗꯩ ꯑꯍꯟꯖꯨ ꯇꯥꯛꯂꯛꯇꯣꯏꯅꯤꯅꯀꯣ꯫
ꯃꯥꯅꯦ꯫ ꯅꯠ ꯅꯠꯇꯦ ꯑꯗꯣ ꯃꯣꯏꯅ ꯍꯥꯏꯔꯛꯄꯗ ꯑꯩꯒꯤ ꯆꯍꯤ ꯂꯦꯡꯒꯥꯕꯥꯎꯗꯤ ꯑꯣꯏꯍꯧꯋꯦꯕ ꯑꯗꯣ ꯑꯩꯒꯤ ꯑꯦꯀꯥꯗꯃꯤꯛ ꯑꯦꯖꯇꯗꯤ ꯇ꯭ꯋꯦꯟꯇꯤ ꯊ꯭ꯔꯤ ꯑꯣꯏꯔꯦꯗꯅ꯫
ꯎꯝ ꯑꯗꯨꯗꯨꯒ ꯅꯪꯅ ꯁꯦꯟꯅꯗꯣꯏ ꯃꯤꯗꯨꯖꯨ ꯑꯃꯨꯛꯇ ꯇ꯭ꯋꯦꯟꯇꯤꯃꯨꯡ ꯑꯗꯥꯏꯅꯗꯤ ꯑꯣꯏꯔꯝꯃꯅꯤꯗꯅ ꯅꯠ ꯇꯦ ꯅꯠꯇꯦ ꯀꯌꯥ ꯇꯦꯟ ꯌꯧꯋꯦ ꯑꯣ ꯑꯗꯨꯗꯤ ꯈ ꯐꯩ꯫
ꯑꯗꯨꯅꯦ꯫
ꯑꯗꯨ ꯃꯣꯏꯗ ꯂꯦꯁꯟ ꯄ꯭ꯂꯥꯟꯒꯨꯝꯕꯗꯣ ꯍꯥꯏꯔꯛꯀꯗꯣꯏ ꯑꯣꯏꯔꯝꯅꯤ ꯑꯗꯨꯝꯕꯗꯣ ꯌꯦꯡꯉꯣ꯫ ꯑꯗꯨꯒ ꯐꯣꯟ ꯑꯩꯉꯣꯟꯗ ꯑꯣꯏꯅ ꯁꯦꯝꯃꯛꯑꯣꯌꯦ ꯇꯣꯄꯤꯛꯀꯨꯝꯕꯗꯤ ꯄꯤꯔꯝꯅꯤꯗꯅ꯫
ꯀꯩꯏꯝ ꯄꯤꯗꯦ꯫
ꯑꯗꯨꯗꯤ ꯑꯍꯥꯟꯕꯗ ꯀꯔꯤꯅꯣ ꯇꯥꯛꯑꯨꯗꯣꯏꯁꯤꯕꯣ꯫
ꯑꯩꯒꯤꯅ ꯈꯜꯂꯒ ꯄꯨꯔꯛꯑꯣꯌꯦ꯫
ꯑꯗꯣ ꯅꯪ ꯒꯨꯒꯜꯗ ꯀꯩ ꯀꯩꯅꯣꯗꯣ ꯈꯔ ꯌꯦꯡꯉꯒ ꯅꯣꯠꯁ ꯈꯔ ꯄꯨꯔ ꯆꯠꯂꯨꯅ ꯀꯥꯎꯊꯣꯛꯆꯥꯖꯅꯤ꯫
ꯍꯌꯦꯡꯒꯤꯕꯨꯗꯤ ꯈꯟꯕ ꯂꯣꯏꯔꯦ ꯑꯗꯨꯒꯤꯅꯦ꯫
ꯑꯣ ꯑꯗꯨꯃꯥꯏꯅ ꯅꯣꯠꯁꯇꯣ ꯄꯨꯔ ꯆꯠꯂꯣ ꯍꯥꯏꯕꯗꯤ ꯗꯥꯏꯔꯤ ꯃꯆꯥ ꯑꯃ ꯄꯦꯟ ꯑꯗꯥꯏ ꯇꯧꯔ꯫
ꯑꯗꯨꯅꯦ꯫ ꯌꯥꯝꯅ ꯈꯪꯗꯦꯗ ꯑꯁ꯫
ꯏꯁꯤꯡ ꯕꯣꯇꯜ ꯑꯃꯁꯨ ꯄꯨꯁꯜꯂꯣ꯫
ꯑꯗꯨꯕꯨꯗꯤ ꯄꯨꯅꯤ ꯄꯨꯅꯤ ꯄꯨꯅꯤ ꯄꯨꯄꯠ ꯄꯨꯗ ꯌꯥꯄꯣꯠꯇꯦ꯫
ꯍꯣꯏ ꯑꯗꯥꯏ ꯇꯧꯔꯣ ꯑꯗꯩ ꯍꯦꯡꯀꯤꯗꯨꯁꯨ ꯄꯨꯔꯣ꯫ ꯇꯋꯦꯜ ꯃꯆꯥꯝ꯫ ꯇꯋꯥꯜ ꯃꯆꯥ ꯑꯃ ꯄꯥꯏꯔꯣ ꯂꯩꯔꯒꯅ ꯅꯈꯨꯠ ꯍꯥꯝꯃ ꯇꯩꯊꯣꯛꯅꯕ ꯈꯣꯠꯅꯕ꯫
ꯑꯣ꯫
ꯅꯪ ꯅꯨꯃꯤꯠ ꯆꯨꯞꯄ ꯑꯃ ꯂꯩꯗꯣꯏꯗꯣ ꯃꯥꯏꯁꯦ ꯇꯥꯅꯤꯡꯉꯣꯏꯗ꯭ꯔꯣ ꯑꯗꯨꯅ ꯀ꯭ꯔꯤꯝ ꯀꯤꯀꯥꯗꯨꯁꯨ ꯄꯨꯔꯣ꯫ ꯂꯤꯞꯁꯇꯤꯛ ꯀꯩꯀꯥꯗꯣ ꯀꯦꯟꯅꯕꯁꯨ ꯈꯔ ꯄꯨꯔꯣ ꯍꯥꯏꯕ ꯄꯨꯡ ꯀꯌꯥꯅꯣꯝꯅꯦ ꯂꯩꯗꯣꯏꯗꯣ꯫
ꯑꯩ ꯌꯥꯝ ꯈꯪꯅꯤꯡꯗꯦꯗ ꯑꯩ ꯌꯥꯝ ꯈꯟꯅꯤꯡꯗꯦꯗ꯫ ꯑꯁ ꯑꯩ ꯌꯥꯝ ꯍꯩꯅꯗꯦ꯫
ꯑꯩ ꯅꯍꯥꯟ ꯕꯦꯁꯤꯛꯇꯣ ꯂꯣꯏ ꯇꯧꯔ ꯆꯠꯇꯣꯏꯅꯦ ꯏꯕꯦꯝꯃꯥ꯫
ꯈꯪꯗꯦꯗ ꯌꯥꯝ ꯇꯜꯂꯤꯗ ꯑꯩ ꯌꯥꯝ ꯍꯩꯅꯗꯦꯗ꯫
ꯑꯗꯩ ꯄꯦꯔꯦꯠ ꯂꯥꯛ ꯄꯅꯥ ꯄꯥꯔꯒꯅ ꯄꯦꯠ ꯍꯥꯞꯆꯤꯜꯂꯣ ꯅꯪ ꯀꯅꯥꯗ ꯀꯔꯤ ꯍꯪꯉꯨꯗꯧꯔꯤ꯫ ꯑꯍꯥꯟꯕ ꯈꯪꯅꯗꯕꯅꯤꯗ꯫
ꯑꯗꯨꯅꯦ꯫
ꯑꯩꯈꯣꯏꯗꯤ ꯃꯁꯨꯛ ꯑꯁꯨꯛ ꯆꯥꯎꯅꯅꯤ ꯄꯣꯠꯁꯦ ꯂꯨꯝꯃꯒ ꯐꯤꯗꯩ ꯀꯩꯗꯒꯤ ꯂꯣꯏ꯫ ꯄꯨꯔꯅꯤ ꯆꯠꯂꯤꯁꯦ꯫ ꯇꯤꯐꯤꯟꯗꯩ ꯐꯤꯗ ꯏꯁꯤꯡꯕꯨꯗꯤ ꯑꯥꯗ ꯄꯤ ꯕꯣꯇꯜ ꯊꯝꯃꯦ꯫ ꯑꯗꯨꯗꯨꯒ ꯀꯞꯁꯨ ꯊꯝꯃꯦꯗ ꯑꯗꯨꯃꯥꯏꯅ ꯇꯧꯋꯦ꯫ ꯑꯥꯗ ꯑꯩꯈꯣꯏꯗꯤ ꯑꯆꯥꯄꯣꯠꯠꯇꯩ ꯀꯩꯗ ꯈꯤꯟ ꯈꯤꯟ ꯊꯝꯃꯦ ꯑꯍꯥꯟꯕꯗꯗꯤ꯫ ꯁꯤꯀꯣꯁ ꯀꯦꯝ ꯂꯩꯇꯗꯅ ꯃꯤꯒꯤ ꯍꯦꯜ꯫ ꯃꯤꯒꯤꯅꯅꯦ ꯃꯣꯏ ꯀꯦꯕꯤꯟꯁꯤꯗꯩꯁꯦ ꯂꯣꯏ ꯈꯤꯜꯂ ꯈꯤꯜꯂ ꯊꯝꯃꯦꯕ꯫
ꯎꯝ꯫
ꯂꯩꯗꯗꯒꯤ ꯀꯩꯗꯩ ꯑꯩꯈꯣꯏꯁꯤꯅ ꯁꯤꯠ ꯁꯤꯠ ꯅꯥꯜꯂꯒ ꯫
ꯑꯁ ꯑꯩꯗꯤ ꯂꯣꯏ ꯁꯤꯠ ꯁꯤꯠ ꯅꯥꯜꯍꯜꯂꯝꯅꯤ ꯉꯝꯖꯕꯄꯣꯠꯇꯦ ꯀꯥꯏꯗꯒꯤ꯫
ꯐꯖꯅ ꯇꯧꯕ꯭ꯔꯣ? ꯑꯆꯥꯄꯣꯠꯀꯨꯝꯕꯗꯣ ꯄꯦꯀꯦꯠꯀꯤ ꯈꯔ ꯄꯨꯒꯦ ꯄꯨꯔꯣ ꯆꯥꯅꯤꯡꯉꯛꯗꯤ꯫ ꯑꯗꯩꯗꯨꯗ ꯅꯪꯒ ꯐꯝꯃꯤꯟꯅꯕꯗꯨꯁꯨ ꯄꯤꯖꯗ ꯌꯥꯔꯣꯏꯗꯣꯏꯅꯤ ꯑꯍꯥꯟꯕ ꯂꯥꯛꯄꯅꯤ ꯆꯥꯋꯣ ꯍꯥꯏꯗꯣꯏꯅꯤ ꯑꯗꯨꯅ ꯑꯃꯅꯤ ꯄꯨꯔꯣ ꯍꯥꯏꯗꯤ ꯅꯥꯊꯟ ꯆꯥꯔꯗꯤ ꯃꯤꯅ ꯀꯔꯤꯅꯣ ꯈꯟꯗꯣꯏꯅꯤ ꯑꯗꯨꯝꯕꯗꯣ꯫
ꯑꯁ꯫
ꯃꯤ ꯂꯣꯏꯅꯕꯁꯤꯅꯦ ꯃꯔꯨ ꯑꯣꯏꯅ ꯍꯩꯇ꯭ꯔꯤꯁꯤ꯫ ꯃꯔꯨ ꯑꯣꯏꯗꯣꯏꯁꯦ ꯃꯤ ꯂꯣꯏꯅꯕꯁꯦ ꯆꯨꯏꯡꯒꯝ ꯈꯔ ꯍꯥꯞꯆꯜꯂꯣ꯫
ꯑꯧ꯫
ꯑꯗꯥꯏ ꯇꯧꯔꯣ꯫
ꯑꯗꯨꯅꯦ
ꯑꯗꯨꯅ ꯅꯪ ꯑꯗ ꯁꯤꯛ ꯆꯥ ꯑꯃꯨꯛꯇꯤ ꯂꯩꯗꯣꯏ ꯑꯣꯏꯔꯝꯅꯤ ꯑꯗꯨꯅ ꯑꯗꯨꯗ ꯅꯪ ꯀꯝꯐꯣꯔꯇꯦꯕꯜ ꯑꯣꯏꯅꯕ ꯀꯩ ꯀꯩꯅꯣ ꯄꯨꯗꯧꯗꯣ ꯅꯤꯡꯁꯤꯡꯉ ꯄꯨꯔꯣ꯫ ꯀꯩ ꯎꯍꯝ ꯌꯥ꯫
ꯎꯝ ꯈꯪꯗꯦꯗ ꯑꯩ ꯌꯥꯝ ꯇꯜꯂꯤꯗ꯫ ꯌꯥꯝ ꯈꯟꯅꯤꯡꯗꯦ ꯑꯗꯨꯒꯨꯝꯕ ꯑꯥ꯫
ꯑꯍꯥ ꯇꯥꯕꯗꯗꯤꯅꯦ ꯀꯩꯝ ꯈꯪꯗꯗꯅꯅꯦ꯫
ꯎꯝ꯫
ꯑꯗꯨꯃꯥꯏ, ꯌꯥꯎꯔꯤꯗꯨ ꯅꯨꯄꯥꯗ꯫ ꯃꯥꯁꯨ ꯀꯩꯝ ꯈꯪꯗꯦ ꯑꯩꯁꯨ ꯀꯩꯝ ꯈꯪꯗꯦꯗꯅ ꯑꯗ ꯃꯥ ꯑꯃꯈꯛ ꯈꯪꯅꯕ ꯑꯃꯛ ꯈꯛ ꯌꯥꯎꯋꯦꯅ ꯆꯠꯃꯤꯟꯅꯕꯗꯣ ꯅꯨꯡꯉꯥꯏꯅꯤ ꯑꯗꯩ ꯏꯕꯥꯅꯤ ꯐꯝꯃꯤꯟꯅꯕꯁꯨ ꯅꯠꯇꯦ ꯏꯕꯥꯅꯤ ꯀꯦꯕꯤꯟꯗꯣ ꯃꯥꯟꯅꯗꯦ꯫
ꯑꯥ
ꯑꯗꯥꯏꯟ ꯇꯧꯔꯤꯅꯣ
ꯐꯖꯔꯦꯅꯦ ꯑꯗꯨꯗꯤ
ꯑꯗꯣ ꯑꯩꯒꯤꯗꯤ ꯑꯗꯨꯃꯥꯏꯅ ꯈꯪꯅꯕ ꯑꯃꯗꯤ ꯌꯥꯎꯋꯦ ꯍꯥꯏꯕꯗꯨꯒꯤ ꯏꯕꯥꯅꯤꯃꯛꯇꯣ ꯀꯩꯅꯣ ꯉꯥꯛꯇꯅꯦ ꯐꯔꯦꯁꯔ ꯉꯥꯛꯇꯅꯦ ꯍꯥꯏꯗꯅ ꯑꯃ ꯑꯗꯥꯏ ꯇꯧꯔꯦꯗꯅ
ꯎꯝ
ꯑꯗꯣ ꯅꯪꯒꯤꯗꯨꯅ ꯍꯧꯖꯤꯛ ꯃꯦꯅꯦꯖꯔꯗꯨꯅ ꯃꯥꯏ ꯀꯦꯚꯟ ꯇꯣꯉꯥꯟ ꯂꯩꯔꯝꯅꯤꯗꯅ ꯅꯪꯅ ꯏꯁꯇꯥꯐ ꯃꯌꯥꯝꯗ ꯐꯝꯗꯣꯏꯑꯣꯏꯔꯝꯅꯤꯗꯅ ꯃꯥꯅ ꯅꯪꯗꯣ ꯃꯥꯅ ꯅꯪꯗꯣ ꯀꯩꯅꯣ ꯄꯨꯡ ꯑꯅꯤ ꯑꯍꯨꯝ ꯇꯦꯛ ꯀꯦꯌꯔ ꯇꯧꯕꯤꯕ ꯉꯝꯃꯣꯏꯗꯅ
ꯑꯗꯨꯅꯦ
ꯑꯗꯨꯅꯦ ꯅꯁꯥ ꯅꯥꯊꯟꯗꯅꯦ ꯇꯧꯗꯣꯏꯗꯣ ꯑꯗꯨꯅ ꯃꯤꯗꯣ ꯍꯩꯅ ꯁꯤꯡꯅ ꯑꯗꯨꯂꯩꯅꯧ ꯐꯥꯛ ꯐꯥꯛꯛ ꯂꯥꯎꯕꯁꯨ ꯌꯥꯗꯦ ꯌꯥꯝ ꯁꯤꯜꯂꯤ ꯑꯣꯏꯕꯁꯨ ꯌꯥꯗꯦ
ꯑꯁ ꯀꯔꯝ ꯇꯧꯕ꯭ꯔꯥ ꯑꯩꯗꯤ ꯀꯃꯥꯏ ꯇꯧ ꯍꯥꯏꯕꯅꯣ
ꯍꯌꯦꯡꯗꯣ ꯆꯠꯂꯒ ꯌꯦꯡꯊꯣꯛꯎꯔꯣ ꯑꯗꯨꯒ ꯃꯊꯪꯗꯣ ꯁꯨꯃꯥꯏ ꯁꯨꯃꯥꯏꯅ ꯇꯧꯋꯦꯗꯣ ꯍꯥꯏꯔꯣ ꯑꯗꯨꯒ ꯇꯥꯟꯅꯔꯁꯤ
ꯑꯗꯨꯅꯦ ꯑꯗꯣ ꯈꯪꯅꯩ ꯍꯧꯖꯤꯛ
ꯈꯪꯅꯩ ꯍꯧꯖꯤꯛꯀꯤꯁꯤꯗꯤ ꯂꯣꯏꯁꯟꯈ꯭ꯔꯁꯦ ꯑꯗꯨꯝ
ꯑꯩ ꯑꯩ ꯑꯃ ꯑꯣꯏꯔꯕ ꯑꯩ ꯑꯣ ꯍꯟꯗꯛꯇꯤ ꯑꯩꯒꯤꯗꯤ ꯑꯔꯣꯏꯕꯅꯦ ꯁꯤꯒꯤ ꯀꯩꯅꯣꯁꯦ ꯀꯣꯜ ꯇꯧꯕꯁꯦ
ꯑꯅꯤꯔꯛ ꯁꯨꯗꯣꯏ ꯅꯠꯇ꯭ꯔꯣ ꯁꯤꯁꯦ ꯑꯍꯨꯝ ꯑꯍꯨꯝ ꯑꯩꯅ ꯑꯃꯨꯔꯛ ꯇꯧꯈ꯭ꯔꯦ ꯑꯗꯨꯒ ꯑꯩꯅ ꯑꯅꯤꯔꯛ ꯑꯣꯀꯦ ꯌꯦꯡꯉꯁꯦ
ꯍꯣꯏ ꯏꯕꯦꯝꯃ
ꯅꯣꯏ ꯄꯥꯏꯐꯣꯟ ꯂꯧꯍꯧꯗ꯭ꯔꯣ ꯑꯗꯣ ꯅꯪ ꯍꯥꯏꯔꯛꯑꯣꯀꯣ ꯂꯧꯍꯧꯕ ꯅꯨꯃꯤꯠꯇ
ꯍꯣꯏ
ꯃꯔꯤꯔꯥ ꯀꯩꯅꯣꯝ ꯋꯥꯠꯂꯤꯗꯥꯏ
ꯃꯔꯤ ꯋꯥꯠꯂꯧꯔꯤꯕ꯭ꯔꯣ ꯑꯣ ꯃꯥꯅꯦ ꯃꯣꯏ ꯁꯟꯁꯦ ꯑꯗꯨꯅꯦ ꯍꯥꯏꯁꯦ ꯇꯧꯍꯧꯔꯕꯅꯦ
ꯏꯅꯥꯎꯄꯤꯁꯨ ꯃꯔꯤ ꯋꯥꯠꯂꯤ ꯎꯝ ꯃꯉꯣꯟꯗ ꯑꯩꯅ ꯇꯧꯕ ꯑꯗꯣ ꯃꯥꯗꯣ ꯑꯦꯛꯖꯥꯝ ꯃꯌꯥꯅꯤꯅ ꯃꯥ ꯋꯥꯔꯤ ꯁꯥꯟꯅꯕꯩ ꯃꯇꯝꯗꯣ ꯂꯩꯇꯦꯗꯅ ꯑꯗꯨ ꯑꯦꯛꯖꯝ ꯂꯣꯏꯔꯀꯥꯟꯗ ꯑꯣꯏꯅ ꯐꯖꯅ ꯇꯧꯔ ꯗꯦꯗ ꯏꯜꯂꯕꯦꯟꯗ ꯂꯤꯂꯥ ꯂꯩꯌꯦ ꯈꯣꯏ ꯆꯦ ꯍꯣꯏꯗ
ꯀꯔꯤ
ꯗꯦꯗ ꯏꯂꯚꯦꯟꯗꯅꯦ
ꯎꯝ
ꯂꯤꯂꯥ ꯂꯩꯌꯦꯕ ꯑꯩꯈꯣꯏ ꯆꯦ ꯈꯣꯏ ꯆꯦ ꯑꯍꯟꯗꯣ ꯌꯦꯡꯉꯨꯗꯨꯏꯔꯣ ꯃꯥꯅ ꯂꯦꯛ ꯎ ꯂꯎ ꯍꯥꯏꯌꯦ ꯃꯣꯏ ꯌꯨꯝꯗꯣ ꯆꯪꯉꯒꯦ ꯁꯪꯒꯥꯔꯒꯦꯅ ꯍꯥꯏꯕ ꯍꯟꯗꯛ ꯇꯁꯤꯗ ꯆꯪꯉꯗꯤ ꯏꯂꯚꯦꯟꯗꯣ ꯅꯪꯅꯕ ꯆꯪꯉꯗꯤ ꯂꯦꯛꯎ ꯂꯥꯎꯅ ꯍꯥꯏꯕ
ꯎꯝ
ꯑꯗꯨ ꯑꯗꯨꯗꯤ ꯆꯠꯂꯨꯔꯣ ꯀꯩꯅꯣ ꯑꯗꯨꯝ ꯍꯧꯖꯤꯛꯇꯣ ꯆꯠꯅꯤꯡꯗ꯭ꯔꯕ ꯁꯨꯝ ꯆꯥꯎꯔ ꯊꯥꯏꯅꯕꯨ ꯄꯪꯆꯠ ꯆꯠꯄ꯭ꯋꯥꯅꯤ
ꯑꯗꯨꯕꯨꯗꯤ ꯍꯅꯨꯔꯛꯄꯩꯅ ꯍꯥꯏꯕ
ꯍꯥꯟꯅ ꯂꯦꯛꯄ ꯆꯠꯂꯁꯨ ꯑꯩꯈꯣꯏ ꯆꯦꯒ ꯑꯩꯒ ꯆꯠꯃꯤꯟꯅꯩꯗꯣ ꯑꯗꯣ ꯍꯧꯖꯤꯛꯇꯤ ꯏꯅꯥꯎꯄꯤꯁꯨ ꯌꯥꯔꯛꯇ꯭ꯔꯗꯤ ꯏꯕꯥꯟꯅꯤ ꯏꯊꯟꯗ ꯑꯩ ꯆꯠꯄꯗꯣ ꯁꯨꯝ ꯇꯜꯂꯦ ꯃꯣꯏ ꯃꯅꯦꯝꯕꯣꯛꯍꯣꯏ ꯂꯩꯕꯁꯤꯗ ꯃꯣꯏ ꯃꯇꯩ ꯂꯩ ꯃꯅꯥꯎꯄꯥꯁꯨ ꯂꯩ ꯑꯗꯨ ꯁꯨꯝ ꯆꯠꯄꯗꯣ ꯇꯜꯂꯤꯕ
ꯑꯗꯨꯕꯨꯗꯤ
ꯕꯨꯗꯤ ꯃꯥꯅ ꯂꯦꯛꯎ ꯂꯥꯎ ꯌꯦꯡꯁꯦꯕꯨꯗꯤ ꯍꯥꯏ ꯑꯗꯣ ꯃꯣꯏ ꯃꯊꯛꯇ ꯌꯦꯡ ꯌꯥꯔꯕꯨꯗꯤ ꯐꯅꯤ ꯃꯈꯥꯗ ꯌꯦꯡ ꯆꯠꯄꯗꯨꯁꯨ ꯌꯥꯝ ꯇꯜꯂꯦ ꯂꯤꯂꯥꯗꯣ ꯃꯥꯗꯤ ꯌꯦꯡꯅꯤꯡꯗꯦ ꯕꯤꯠ ꯌꯥꯎꯗꯦꯅ ꯇꯧꯔ ꯂꯩꯈ꯭ꯔꯅꯤꯕ ꯃꯣꯏ ꯌꯥꯎꯁꯪꯗ ꯑꯩꯈꯣꯏ ꯆꯦ ꯏꯕꯥꯟꯅꯤ ꯂꯦꯛ ꯆꯠꯄꯗꯣ
ꯎꯝ
ꯑꯗꯨ ꯀꯥꯟꯗ ꯑꯉꯥꯡ ꯄꯤꯛꯏꯕꯒꯤ ꯑꯉꯥꯡ ꯆꯦꯟꯕꯗꯣ ꯑꯗꯨꯗꯨꯒꯤ ꯃꯥꯅ ꯃꯊꯛꯇ ꯂꯩꯍꯧꯔꯅꯤꯗꯅ ꯑꯗꯨꯒ ꯑꯩꯈꯣꯏ ꯆꯦ ꯏꯕꯥꯟꯅꯤꯁꯤꯅ ꯃꯣꯏꯒꯤ ꯍꯦꯛ ꯁꯣꯔꯣꯛꯇꯕꯨꯗꯤ ꯑꯣꯏꯗꯣꯏꯅꯦꯕ ꯃꯣꯏ ꯃꯃꯥꯡꯗꯨꯗ ꯃꯣꯏ ꯒꯦꯠ ꯃꯃꯥꯡꯗꯅꯦꯕ ꯇꯧꯔꯤꯁꯦ
ꯎꯝ
ꯑꯗꯨ ꯈꯪꯉꯤꯗꯅ
ꯈꯪꯉꯦ ꯈꯪꯉꯦ
ꯃꯣꯏ ꯒꯦꯠ ꯃꯃꯥꯡꯗꯨꯗꯅꯦꯕ ꯇꯧꯔꯤꯁꯦ ꯀ꯭ꯂꯕ ꯂꯩꯕꯩꯗꯨꯗ ꯑꯗꯨꯗ ꯀꯨꯝꯊꯔꯒ ꯌꯦꯡꯗꯣꯛ ꯃꯣꯏ ꯀꯩꯅꯣꯗꯨꯗꯩꯗꯤ ꯎꯗꯦꯕ ꯃꯣꯏ ꯕꯦꯜꯀꯣꯅꯤꯗꯩ ꯌꯦꯡꯕꯗꯣ ꯁ꯭ꯇꯦꯖꯇꯣ ꯈꯟꯒꯠꯂꯤꯗꯅ ꯃꯊꯛꯇꯣ ꯑꯗꯨꯅ ꯎꯗꯦꯕ ꯃꯈꯣꯟꯗꯤ ꯇꯥꯔꯁꯨ ꯑꯗꯨꯗꯨꯒꯤ ꯏꯕꯥꯥꯟꯅꯤꯗꯪ ꯌꯦꯡ ꯊꯣꯛꯄꯗꯣ ꯃꯣꯏ ꯂꯩꯀꯥꯏꯗ ꯀꯅꯥꯝ ꯈꯪꯗꯝ ꯃꯣꯏ ꯃꯅꯦꯝꯕꯣꯛꯇꯣ ꯌꯦꯡꯊꯣꯛꯑꯁꯨ ꯑꯩꯈꯣꯏꯗ ꯀꯩꯁꯨ ꯀꯧꯅꯗꯦꯕ ꯍꯩꯃꯥ ꯑꯗꯨꯅꯦ ꯃꯤꯅ ꯀꯧ ꯆꯔꯛꯇꯕꯗꯨꯕꯨ ꯑꯩꯈꯣꯏꯅꯔꯣ ꯑꯗꯨꯅ ꯑꯩꯈꯣꯏ ꯁꯨꯛꯀꯧ ꯀꯧꯗꯦ ꯑꯩꯈꯣꯏ ꯂꯥꯛꯄꯗ ꯑꯩꯈꯣꯏ ꯆꯦꯅꯥꯎꯗꯨꯕꯨꯗꯤ ꯈꯔ ꯈꯔ ꯀꯧꯏ ꯅꯤꯅꯦ ꯑꯗꯨ ꯐꯗꯥ ꯃꯥꯒꯕꯨꯗꯤ ꯀꯧꯅꯩ ꯅꯣꯛꯅꯩꯕ ꯑꯩꯗꯤ ꯁꯨꯡ ꯀꯧ ꯀꯧꯗꯦ ꯃꯥꯅ ꯀꯧꯔꯛꯇꯕꯅꯦ ꯑꯩꯁꯨ ꯁꯨꯡ ꯀꯧ ꯀꯧꯗꯦ ꯉꯁꯤꯕꯨ ꯆꯠꯂꯤꯁꯤꯁꯨ ꯁꯨꯛꯀꯧ ꯍꯦꯛ ꯀꯧꯅꯗꯦ ꯑꯃꯨꯛ ꯈꯛ ꯈꯛ ꯀꯧꯔꯝꯅꯤ
ꯑꯗꯨꯗꯨꯒꯤ ꯍꯧꯖꯤꯛꯅ ꯃꯣꯏꯗꯣ ꯍꯥꯟꯅ ꯐꯥꯔꯁ ꯐ꯭ꯂꯣꯔꯗ ꯂꯩꯔꯝꯕꯅꯦꯕ ꯑꯗꯨꯗꯣ ꯁꯦꯀꯦꯟ ꯐ꯭ꯂꯣꯔꯗ ꯁꯥꯈ꯭ꯔꯕ ꯃꯣꯏ ꯁꯦꯀꯦꯟ ꯐ꯭ꯂꯣꯔꯁꯦ ꯃꯣꯏ ꯄꯨꯜꯂꯞ ꯑꯣꯏꯗꯣꯔꯦꯕ
ꯎꯝ
ꯑꯗꯨꯗ ꯆꯪꯉꯅꯤ ꯑꯗꯨꯗ ꯌꯦꯡ ꯌꯥꯔꯗꯤ ꯐꯔꯦ ꯃꯈꯥ ꯀꯨꯝꯗꯔ ꯌꯦꯡꯕꯗꯨꯗꯤ ꯑꯩ ꯇꯜꯂꯦ
ꯑꯗꯨꯕꯨꯗꯤ ꯑꯩꯁꯨ ꯇꯟꯅꯤ
ꯍꯥꯟꯅꯗꯤ ꯃꯣꯏꯒꯤ ꯑꯣꯄꯣꯖꯤꯠꯇ ꯚꯔꯥ ꯑꯃ ꯂꯩꯕ
ꯎꯝ
ꯑꯗꯨꯏ ꯚꯔꯥꯗꯨꯗ ꯏꯃꯥꯟꯅꯕꯤ ꯑꯃ ꯂꯩꯔꯝꯃꯦꯕ ꯏꯃꯥꯟꯕꯤ ꯃꯌꯥꯡ ꯑꯃ ꯅꯟ ꯃꯅꯤꯄꯨꯔꯤ
ꯈꯪꯉꯦ ꯅ
ꯎꯝ ꯑꯗꯨꯗꯨꯒ ꯃꯥ ꯂꯩꯕꯅꯤꯅ ꯑꯗꯨꯝ ꯏꯕꯥꯅꯤ ꯏꯁꯩꯒꯗꯣ ꯌꯦꯡꯃꯤꯟꯅꯩꯑꯦꯕ꯫
ꯎꯝ
ꯃꯣꯏꯗꯒꯤ ꯃꯊꯛꯇ ꯌꯦꯡꯉꯛꯄꯅ ꯍꯦꯟꯅ ꯌꯥꯏꯑꯦꯕ꯫ ꯑꯩꯈꯣꯏꯒꯤ ꯑꯈꯣꯏ ꯆꯨ ꯍꯦꯟ ꯃꯊꯛꯇ ꯌꯦꯡꯕꯕꯨꯗꯤ ꯑꯗꯨꯏꯁꯨ ꯑꯩꯅ ꯀꯨꯟꯊꯔꯛꯑꯣ ꯍꯥꯏꯔꯒ ꯐꯅꯤ ꯑꯗꯨꯃꯥꯏꯅ ꯌꯦꯡꯉꯦ ꯑꯈꯣꯏ ꯆꯠꯂꯨ ꯁꯨꯝ ꯃꯣꯏꯗ ꯑꯗꯨꯝ ꯍꯧꯖꯤꯛꯇꯤ ꯃꯣꯏ ꯑꯩꯈꯣꯏ ꯍꯦꯛ ꯃꯅꯤꯡꯗ ꯑꯣꯏꯅ ꯂꯩꯔꯦ ꯂꯥꯏꯔꯟ ꯍꯦꯟꯖꯛ ꯑ ꯂꯩꯀꯥꯏꯅ ꯑꯃ ꯂꯩꯕ ꯊꯥꯡꯃꯩꯕꯟꯗ꯫ ꯑꯗꯣ ꯑꯈꯣꯏ ꯍ ꯃꯅꯤꯡ ꯂꯣꯏ ꯑꯣꯏꯅ ꯂꯩꯔꯦ ꯑꯗꯣ ꯃꯥ ꯍꯧꯖꯤꯛꯇꯤ ꯀꯩꯅꯣꯗ ꯑꯦꯌꯥꯔꯄꯣꯔꯠ ꯒ꯭ꯔꯥꯎꯟ ꯁꯇꯥꯐ ꯑꯣꯏꯈ꯭ꯔꯦ ꯍꯥꯏꯕꯗꯣ ꯑꯩꯅ ꯄꯨꯟꯗ꯭ꯔꯦ ꯀ꯭ꯂꯥꯁ ꯇꯦꯟꯐ ꯇꯃꯝꯃꯦ ꯍꯥꯏꯕꯗꯣ꯫ ꯍꯥꯏ ꯁ꯭ꯀꯨꯜꯒꯤ ꯏꯃꯥꯟꯅꯕꯤ꯫
ꯐꯪꯉꯦꯟ
ꯃꯥ ꯅꯍꯥꯟ ꯑꯩꯉꯣꯟꯗ ꯊꯕꯛ ꯍꯥꯞꯄꯤꯒꯦ ꯆꯪꯉꯛꯑꯣꯅ ꯇꯧꯔꯝꯕꯅꯦ ꯕꯦꯡꯒ꯭ꯂꯣꯔ ꯂꯥꯛꯑꯣꯅ ꯑꯗꯨ ꯀꯩꯝ ꯍꯥꯏꯔꯛꯈꯤꯗ꯭ꯔꯦ꯫ ꯅꯣꯏ ꯍꯩ ꯆꯥꯔ ꯑꯗꯨꯋꯥꯏ ꯄꯥꯎ ꯐꯥꯎꯅꯔꯛꯑꯣ ꯍꯥꯏ ꯐꯥꯎꯅꯔꯛꯀꯦ ꯍꯥꯏ ꯀ ꯐꯥꯎꯅꯗ꯭ꯔꯦ꯫ ꯃꯦꯁꯦꯁ ꯊꯥꯟꯅꯕꯗꯣ ꯏꯕꯥꯏꯅꯤꯗꯣ ꯃꯥꯗꯣ ꯃꯅꯤꯄꯨꯔꯤꯗꯣ ꯄꯥ ꯍꯩꯇꯦꯕ ꯂꯣꯟꯕꯗꯤ ꯄꯨꯔꯥ ꯍꯩꯔꯦꯁꯨꯅꯦ
ꯎꯝ
ꯀꯩꯅꯣꯗꯣ ꯏꯕꯗꯣ ꯍꯩꯇꯕꯒꯤꯅ ꯏꯪꯂꯤꯁꯇ ꯈꯔ ꯊꯥꯅ ꯑꯗꯒꯤ ꯐꯣꯟ ꯈꯔ ꯇ